ꯊꯕꯣ ꯇꯥꯔꯕꯣ ꯎꯝ ꯑꯩꯅꯦ ꯀꯩꯁꯨ ꯇꯧꯗꯦꯀꯣ꯫ ꯇꯥꯕ꯭ꯔꯣ ꯍꯜꯂꯣ
ꯇ ꯀꯗꯧ ꯇꯧꯔꯝꯃꯤꯅꯣ
ꯅꯪꯅꯦꯠꯇꯣ ꯅꯨꯡꯉꯥꯏꯇꯌꯦ꯫
ꯌꯥꯦꯛ ꯟꯗ꯭ꯔꯔꯤꯕꯨ
ꯁꯤꯒꯤ꯫ ꯍ ꯅꯪꯅꯦ ꯅꯨꯡꯉꯥꯏꯇꯦ ꯆꯞ
ꯌꯦꯡꯒꯦ ꯑꯩꯒꯤ ꯑꯩ ꯐꯥꯏꯚ ꯖꯤ ꯀꯥꯔꯤꯅꯤꯗ
ꯌꯥꯔꯦ ꯌꯥꯔꯦ ꯍꯧꯖꯤꯛ ꯅꯨꯡꯉꯥꯏꯔꯦ꯫
ꯑꯩ ꯐꯥꯏꯚ ꯖꯤ ꯀꯥꯏꯑꯕ
ꯍꯣꯏ ꯍꯧꯖꯤꯛꯇꯤ ꯅꯨꯡꯉꯥꯏꯔꯛꯑꯦꯕ ꯉꯁꯥꯏꯒꯤ ꯂꯥꯛꯑꯦ ꯅꯣꯡ ꯍꯧꯖꯤꯗ ꯇꯥꯕ ꯍꯧꯔꯦ ꯌꯥꯝ ꯀꯟꯕ ꯍꯧꯖꯤꯗ ꯈꯔ ꯑꯗꯨꯝ ꯀꯜꯂꯦ
ꯑꯩ ꯍꯥꯏꯗꯤ ꯖꯨꯝ ꯖꯨꯝ ꯇꯥꯔꯒ ꯂꯧ ꯍꯨꯟꯕ ꯌꯥꯕꯒꯤ ꯃꯑꯣꯡꯗ ꯂꯩꯔꯗꯤ ꯐꯩꯗꯅ
ꯑꯧ ꯑꯗꯨꯃꯥꯏꯅ ꯇꯥꯔꯛꯇꯣꯏꯔꯥ ꯈꯗ ꯇꯥꯗꯤ ꯇꯥꯗꯦ ꯃꯥꯜꯂꯦ ꯍꯣꯔꯦꯟ ꯅꯨꯃꯤꯠ ꯈꯔ ꯀꯟꯖꯤꯜ ꯂꯛꯄꯥ ꯃꯥꯂꯦ ꯍꯧꯖꯤꯛꯁꯦ ꯀꯣꯏꯔꯣ ꯂꯧ ꯏꯁꯤꯡꯁꯦ ꯄꯥꯛ ꯂꯩꯅꯗꯦꯅꯦ
ꯑꯗꯨꯅꯦ ꯃꯑꯣꯡ ꯃꯥꯟꯕ ꯈꯛꯇꯅꯦꯕ ꯇꯥꯔꯨꯗꯅ ꯖꯝ ꯖꯝ ꯖꯝ ꯇꯥꯗꯦꯕ ꯀꯩꯁꯨ
ꯎꯝ
ꯀ ꯀꯔꯤ ꯃꯊꯦꯜ ꯆꯥꯔꯥꯕ
ꯑꯩꯈꯣꯏ ꯀꯥꯡꯁꯣꯏ ꯑꯃ ꯇꯧꯔꯦ ꯁꯤꯡꯖꯨ ꯑꯃ ꯇꯧꯔꯦ
ꯁꯥꯎꯋꯅ
ꯑꯗꯨ ꯆꯥꯔꯦ ꯍꯥꯎꯋꯌꯦ ꯍꯧꯖꯤꯛꯇꯤ ꯍꯥꯎꯕꯒ ꯆꯥꯗ ꯌꯥꯗ꯭ꯔꯦ ꯅꯪꯒꯤꯗꯤ ꯑꯆꯝꯕꯅꯦ ꯆꯥꯏꯖꯦ
ꯑꯩꯗꯤ ꯑꯩ ꯂꯨꯀꯁꯨ ꯌꯥꯎꯏꯗ ꯃꯣꯔꯣꯛ
ꯑꯗꯨꯅꯦ ꯑꯩꯈꯣꯏꯁꯨ ꯑꯗꯨꯃꯥꯏꯅ ꯇꯧꯔꯦ
ꯑꯗꯨꯝ ꯀꯥꯡꯁꯣꯏꯅꯁꯨ ꯑꯗꯨꯝ ꯈꯔ ꯌꯥꯏꯌꯦ ꯊꯥꯎꯁꯦ ꯇꯥꯎꯔꯥ ꯂꯩꯕꯩ ꯇ ꯇꯧꯋꯦ ꯄꯨꯅꯤꯡꯗ
ꯎꯝ ꯊꯥꯎꯗꯤ ꯑꯩ ꯁꯨꯡꯄꯥꯝ ꯄꯥꯝꯗꯦ ꯀꯩꯅꯣ ꯈꯪꯗꯦ
ꯊꯣꯛꯇꯦ
ꯊꯥꯎ ꯁꯨꯝ ꯄꯥꯝ ꯄꯥꯝꯖꯗꯦꯕ
ꯍꯣꯏ ꯑꯩꯈꯣꯏꯅꯁꯨꯨꯝ ꯆꯤꯟꯗ ꯑꯍꯥꯎꯕ ꯁꯨꯝ ꯍꯥꯏꯖꯕꯩ ꯋꯥꯅꯦꯕ ꯑꯗꯣ ꯑꯗꯨꯝ ꯊꯣꯡꯉꯗꯤ ꯑꯗꯨꯝ ꯆꯆꯥ ꯆꯥꯏ ꯑꯦꯅꯤ ꯀꯥꯡꯁꯣꯏ ꯑꯣꯏꯒꯦꯔꯥ ꯑꯃ ꯑꯣꯏꯒꯦꯔꯥ ꯊꯣꯡꯉꯝꯕꯁꯦꯀꯣ
ꯑꯝ
ꯑꯗꯨꯝ ꯆꯥꯏꯌꯦꯕ ꯁꯨꯝ ꯆꯤꯟꯗꯕꯗꯤꯀꯣ ꯁꯨꯝ ꯑꯍꯥꯎꯕ ꯆꯥꯅꯤꯡꯉꯦ ꯑꯗꯨ ꯇꯧꯋꯦ ꯄꯪꯈꯥꯏ ꯍꯥꯏꯗꯣꯏꯅꯦꯕ ꯑꯗꯨꯒ ꯆꯥꯛꯈꯨꯝ ꯆꯪꯉꯀꯥꯟꯗꯗꯤ ꯑꯗꯨꯝ ꯊꯣꯡꯉꯝꯕꯗꯣ ꯑꯗꯨꯝ ꯇꯥꯗꯣꯏꯅꯦꯕ ꯈꯪꯕ
ꯎꯝ ꯑꯗꯨ ꯀꯩꯅꯣ ꯇꯧꯕ꯭ꯔꯕ ꯀꯥꯡ ꯀꯣꯏ ꯆ ꯇꯩꯔꯕꯅꯣ ꯑꯦ
ꯀꯥꯡꯁꯦ ꯗꯦꯠ ꯁꯤꯛꯁꯇꯤꯟ ꯑꯍꯧꯕꯁꯤꯗꯗꯤ ꯆꯠꯁꯦ ꯍꯥꯏꯅꯕꯅꯦ
ꯗꯦꯠ ꯁꯤꯛꯁꯇꯤꯟꯗꯒꯩ ꯍꯧꯗꯏꯔꯣ ꯀꯥꯡꯁꯦ
ꯎꯝ ꯑꯗꯨꯗꯤ ꯁꯤꯛꯁꯇꯤꯟꯗ ꯆꯠꯁꯦ ꯍꯥꯏꯕꯅꯦꯕ ꯁꯦꯟꯗ꯭ꯔꯥꯗ
ꯀꯃꯥꯡ ꯁꯤꯀꯟꯒ
ꯑꯩꯅꯦ ꯁꯟꯇꯣꯁꯅꯦ ꯑꯗꯩꯗꯤ ꯑꯣꯃꯣꯔꯖꯤꯠꯅꯦ ꯔꯣꯖꯦꯁꯅꯦ ꯑꯈꯣꯏ ꯃꯔꯤ
ꯅꯩꯖꯗꯧꯔꯤ ꯅꯣꯏ ꯃꯔꯤꯅ
ꯅꯩꯗꯗꯧꯔꯦ ꯀꯌꯥꯝꯕꯨ ꯅꯩꯔꯨꯗꯣꯏꯅꯣꯗꯣ ꯀꯥꯡꯗꯨꯗ
ꯌꯥꯝ ꯅꯨꯡꯉꯥꯏꯕꯩ ꯊꯕꯛꯅꯤꯅ ꯑꯦ
ꯀꯨꯏꯔꯦ ꯆꯠꯇꯕ ꯂꯣꯛꯇꯥꯛꯁꯦ
ꯃꯤꯅ ꯀꯣꯏꯆꯤꯟꯁꯤꯜꯂꯅꯤ ꯄꯕꯨꯡꯉ ꯍꯧꯕ ꯅꯨꯃꯤꯠꯇꯤ ꯃꯤ ꯂꯣꯏ ꯀꯣꯏ ꯂꯥꯡꯅꯔꯅꯤ
ꯎꯝ ꯆꯤꯟꯗꯣꯏꯅꯦ ꯑꯗꯨꯅꯅꯦꯈꯣꯏ ꯑꯩꯉꯣꯟ ꯇꯥꯛꯑ ꯆꯠꯇꯣꯏꯁꯦ
ꯒꯥꯔꯤ ꯀꯣꯝꯃꯀꯥꯟꯗ ꯆꯠꯂꯨꯀꯣ ꯒꯥꯔꯤ ꯌꯥꯝ ꯀꯟꯅ ꯀꯟꯅ ꯊꯧꯅꯔꯕꯝꯅꯣ ꯍꯧꯖꯤꯛ ꯃꯇꯝꯗ
ꯑꯗꯨꯅꯦ ꯑꯌꯨꯛ ꯉꯟꯇꯥꯗꯤ ꯀꯣꯝꯅꯤꯗꯅ
ꯎꯝ
ꯑꯗꯨ ꯑꯌꯨꯛ ꯉꯟꯇꯥꯗ ꯆꯠꯂꯅꯤ ꯑꯩꯈꯣꯏ ꯑꯗꯨꯒ ꯑꯥꯗ ꯏꯃꯥꯟꯅꯕ ꯍꯣꯏꯗ ꯆꯥꯛ ꯆꯥꯁꯦ ꯍꯥꯏꯅꯕꯅꯦꯕ ꯃꯣꯏ ꯐꯥꯝꯒꯤꯗꯣ ꯑꯗꯨꯝ ꯂꯣꯛꯇꯥꯛꯀ ꯅꯛꯅꯔꯦꯕ
ꯅꯪ ꯅꯃꯥꯟꯅꯕ ꯂꯩꯕ꯭ꯔꯕ ꯑꯗ
ꯂꯩꯌꯦ
ꯎꯝ
ꯑꯗ ꯃꯣꯏꯗ ꯆꯥꯔꯅꯤ ꯑꯗꯨꯒ ꯈꯣꯏ ꯉꯥꯏꯍꯥꯛ ꯆꯨꯞꯄ ꯈꯔ ꯅꯨꯡꯊꯤꯟꯗꯣ ꯑꯃꯨ ꯂꯩꯊꯣꯛꯑꯅꯤ ꯅꯨꯡꯉꯥꯏꯗꯧ ꯃꯥꯜꯂꯦ ꯍꯥꯏꯕ ꯂꯣꯛꯇꯥꯛꯇ ꯀꯣꯏꯒꯁꯨ ꯐꯖꯩ
ꯑꯗꯨꯒ ꯃꯥꯝ ꯃꯀꯟꯗ ꯍꯜꯂꯛꯀꯦꯕ
ꯅꯨꯡꯗꯥ ꯅꯨꯡꯗꯥꯡꯋꯥꯏꯔꯝꯗ ꯍꯜꯂꯛꯁꯤ ꯑꯃ ꯍꯥꯏꯅꯤ
ꯌꯥꯏꯅꯦ ꯅꯨꯡꯗꯥꯡꯔꯝꯁꯤ ꯃꯤ
ꯍꯥꯏꯔꯛꯏ ꯆꯤꯟꯗꯣꯏꯅꯦ ꯃꯤꯗꯤ ꯑꯗꯣ ꯑꯗꯨꯝ ꯀꯥꯟꯊ ꯍꯜꯂꯛꯁꯤ
ꯎꯝ
ꯑꯩꯈꯣꯏꯁꯨ ꯀꯨꯏꯅ ꯆꯠꯇ꯭ꯔꯕꯅꯤꯅ ꯁꯨꯝ ꯆꯠꯁꯦꯅ ꯍꯥꯏꯅꯕꯗꯨꯅꯤꯗ
ꯆꯠꯂꯨꯨꯔꯦ ꯀꯩꯅꯣ ꯍꯔꯥꯎ ꯀꯨꯝꯍꯩꯗꯒ ꯀꯣꯏꯗꯅ
ꯎꯝ
ꯀꯔꯝ ꯀꯥꯟꯅ ꯀꯣꯏꯗꯣꯏꯅꯣ
ꯑꯗꯨꯅꯤ ꯑꯗꯨꯗꯨꯅ ꯑꯗꯨꯃꯥꯏꯅ ꯀꯥꯡꯒꯤ ꯂꯥꯛꯄꯗꯨꯗ ꯆꯠꯂꯨꯁꯦꯅ ꯍꯥꯏꯅꯩꯌꯦ
ꯗꯨ ꯁꯟꯗꯣꯁꯇ ꯃꯥꯒꯤ ꯗꯨꯀꯥꯟꯗ ꯑꯗꯨꯝ ꯐꯝꯃꯤꯕꯣ
ꯎꯝ ꯑꯗꯨꯝ ꯇꯧꯔꯔꯤ ꯃꯥꯏ ꯗꯨꯀꯥꯟꯗꯣ
ꯎꯝ
ꯎꯝ
ꯃꯣꯏ ꯗꯥꯋꯥꯏ ꯗꯨꯀꯥꯂ ꯀꯃꯥꯏꯅ ꯇꯧꯕꯅꯣ
ꯍꯣꯏ ꯃꯣꯏ ꯃꯌꯥꯝꯕꯁꯤꯡꯒꯤ ꯗꯨꯀꯥꯟ ꯑꯣꯏꯔꯤꯅꯤ ꯑꯗꯨꯃꯥꯏ ꯌꯥꯎꯕꯤꯕ ꯍꯥꯏꯇꯥꯔꯦ
ꯀꯌꯥ ꯀꯌꯥ ꯁꯥꯏꯕ ꯊꯥꯗ
ꯈꯪꯗꯦ ꯊꯥꯗ ꯃꯥꯗꯣ ꯇꯔꯨꯛ ꯆꯥꯝꯃꯉꯥꯃꯨꯛ ꯁꯥꯕ ꯃꯥꯜꯂꯦ
ꯎꯝ
ꯑꯗꯣ ꯍꯟꯗꯛꯇꯒꯤ ꯍꯦꯟꯀꯠꯅꯤꯗꯤ ꯍꯥꯏꯕꯅꯦ ꯑ ꯈꯪꯗꯦ ꯍꯦꯟꯀꯠꯇꯣꯏꯔꯥ ꯍꯦꯟꯀꯠꯂꯣꯏꯗꯣꯏꯔ ꯅꯣꯡ ꯂꯦꯞꯈ꯭ꯔꯦꯕ
ꯑꯗꯨꯅꯦ ꯃꯑꯣꯡ ꯃꯥꯟꯕ ꯈꯛꯇꯅꯦ ꯍꯥꯏꯗꯨꯗꯤ ꯑꯩꯅ ꯗꯕꯅꯦꯅ ꯗꯞꯅꯦꯗ ꯗꯞ ꯎ ꯑꯩ ꯈꯪꯉꯕꯅꯤ ꯗꯞꯅꯦꯅꯥꯂꯤꯁꯦ
ꯑꯁ ꯐꯖꯅ ꯁꯥꯏꯀꯣ
ꯏꯃꯥ ꯒꯥꯔꯤ ꯊꯧꯕꯗꯒꯗꯤ ꯀꯣꯏꯂꯥꯁꯇꯒꯤ ꯑꯁꯥꯕꯒ ꯐꯨꯒꯠꯇ꯭ꯔꯣ
ꯐꯨꯒꯠꯂꯦ ꯑꯗꯒꯤ
ꯑ ꯀꯥꯏ ꯀꯣꯛꯁꯤ ꯑꯩ ꯉꯁꯥꯏ ꯆꯦꯗꯕ ꯃꯥꯅ ꯊꯧꯔꯒ ꯑꯩꯅ ꯇꯣꯡꯉꯦꯕꯀꯣ
ꯎꯝ
ꯍꯦꯛꯇ ꯅꯨꯡꯁꯥꯒꯤ ꯑꯁꯥꯕꯁꯤꯕꯨ ꯇ ꯀꯣꯏꯂꯥꯁꯇ ꯐꯨꯒꯠꯂꯒ ꯀꯣꯛꯁꯤꯗ ꯌꯩꯔꯒ ꯍꯦꯛꯇ ꯅꯪꯕꯨ
ꯀꯣꯛꯁꯦ ꯍꯦꯛꯇ ꯀꯩꯅꯣꯝ ꯇꯧꯈꯠꯂꯛꯄꯅꯦꯃꯤ ꯆꯤꯈꯠꯂꯛꯄꯅꯦꯃꯤ
ꯊꯧꯈꯤꯕꯗꯃꯨꯛ ꯀꯩꯁꯨ ꯇꯧꯗꯦꯕ ꯈꯪꯕ꯭ꯔꯥ
ꯃꯥ ꯊꯧꯕꯗꯅꯦꯃꯤ ꯑꯗꯨꯝ ꯇꯧꯔꯤꯁꯦ ꯅꯪꯕꯣ
ꯅꯠꯇꯦꯗ ꯑꯩꯅ ꯍꯥꯏꯗꯤ ꯑꯥ
ꯉꯥꯏꯍꯥꯛꯀꯀꯥ ꯈꯥꯝꯕꯗꯨꯗꯥ ꯄꯨꯔꯥ ꯄꯣꯛꯄꯅꯦꯃꯦ ꯏꯁꯥꯁꯦ
ꯑꯩ ꯍꯥꯏꯗꯤ ꯍꯣꯏ ꯅꯪ ꯇꯣꯡꯉꯤꯅꯤꯗꯅ ꯅꯪꯅ
ꯑ
ꯊꯧꯕ ꯃꯤꯗꯣ ꯒꯥꯔꯤ ꯊꯧꯔꯤꯕ ꯃꯤꯗꯣ
ꯎꯝ
ꯑꯗꯨꯗꯤ ꯁꯨꯞꯅꯇꯒꯤ ꯃꯥꯒꯤ ꯅꯨꯡꯁꯥ ꯍꯥꯏꯗꯤ ꯃꯉꯣꯟꯗ ꯐꯨꯖꯜꯂꯛꯄꯗꯨꯗꯒꯤ ꯍꯦꯟꯅ ꯐꯥꯎꯗꯕꯅꯦꯕ ꯃꯩꯁꯥ ꯀꯣꯏꯂꯥꯒꯤꯗꯨꯗꯤ ꯄꯥꯛ ꯐꯥꯎꯗꯕꯅꯦꯕ ꯃꯥꯗꯤ ꯅꯨꯡꯁꯤꯠꯇꯣ ꯕꯪ ꯕꯪꯕꯪ ꯂꯥꯛꯄꯅꯤꯅ ꯑꯗꯣ ꯅꯪꯉꯣꯟꯗꯗꯤ ꯅꯨꯡꯁꯤꯠꯇꯣ ꯂꯥꯛꯑꯁꯨ ꯈꯖꯤꯈꯛꯇꯅꯤ ꯃꯥꯅ ꯈꯟꯈ꯭ꯔꯦꯗꯅ
ꯎꯝ
ꯑꯗꯨꯅ ꯅꯪꯉꯣꯟꯗꯗꯤ ꯃꯥꯒꯤ ꯀꯣꯏꯂꯥꯗꯒꯤ ꯐꯨꯖꯜꯂꯛꯄ ꯃꯩꯁꯥ ꯅꯉꯣꯟ ꯂꯥꯛꯄꯅꯦꯕ
ꯑꯣ ꯑꯗꯨꯏꯔꯣ ꯈꯪꯗꯦ ꯑꯩꯗꯤ ꯉꯥꯛꯇꯪ ꯀꯩꯅꯣꯝ ꯇꯧꯕꯅꯦꯃꯦ ꯍꯦꯛꯇ ꯏꯁꯥꯥꯁꯦ ꯁꯣꯟꯊꯈ꯭ꯔꯒ
ꯍꯣꯏ ꯇꯧꯕꯅꯦ ꯑꯩꯈꯣꯏꯁꯨ ꯑꯃꯨꯛ ꯃꯨꯛ ꯇꯧꯋꯦ ꯑꯗꯨꯃꯥꯏꯅ ꯏꯃꯥꯟꯅꯕ ꯊꯧꯔꯀꯥꯟꯗ
ꯐꯖꯅ ꯁꯥꯏꯕꯣ ꯍꯧꯖꯤꯛꯁꯦ ꯃꯤ ꯁꯥꯔꯒ ꯃꯤ ꯁꯤꯕꯒꯗꯣ ꯁꯤ
ꯑꯗꯤ ꯇꯧ
ꯃꯥꯅꯤ ꯁꯔꯗꯤ ꯁꯤꯔꯝꯅꯤ ꯀꯣꯟꯅꯥ ꯍꯦꯛꯇꯥ ꯈꯨꯁꯥ ꯆꯗꯒꯩ ꯁꯔꯦꯍꯦ ꯑꯗꯨꯃꯛꯄꯨꯗꯤ ꯇꯧꯗꯔ꯭ꯤꯗꯅ
ꯎꯝ
ꯑꯩꯖꯨ ꯁꯥꯕꯗꯣ ꯁꯥꯕꯗꯒꯤ ꯋꯥꯕꯗꯣ ꯈꯤꯇꯪ ꯈꯤꯇꯪ ꯁꯥꯕꯗ ꯑꯗꯨꯌꯥꯝ ꯋꯥꯔꯦ ꯑꯗꯨꯗꯤ ꯃꯤꯅꯒ ꯆꯞꯄꯣ ꯄꯣꯛ ꯆꯥꯒ ꯁꯤꯔꯝꯗꯣꯏꯗꯣ ꯐꯖ ꯋꯥꯔꯝꯅꯤꯕ ꯑ ꯁꯥꯔꯝꯅꯤ ꯍꯥꯏꯕ
ꯍꯣꯏ ꯍꯥꯏꯗꯤ ꯃꯃꯥꯡ ꯃꯃꯥꯡꯗ ꯁꯥꯕꯗꯨꯒ ꯍꯟꯇꯛ ꯀꯗꯤ ꯍꯟꯗꯛꯅ ꯌꯥꯝ ꯊꯤꯅ ꯍꯦꯟꯒ꯭ꯔꯦꯕ ꯁꯥꯕ ꯃꯃꯥꯡꯗꯤ ꯍꯥꯏ ꯍꯥꯏꯅ ꯈꯔꯕꯨ ꯈꯔꯕꯨ ꯏꯪꯉꯤꯌꯦ ꯍꯟꯇꯛꯀꯤꯁꯤꯗꯤ ꯐꯥꯎꯈꯤꯅꯤ ꯁꯟꯁꯀ꯭ꯔꯤꯟꯒ ꯂꯣꯏ ꯐꯥꯎꯕꯤꯅꯤ ꯍꯟꯗꯛꯇꯤ
ꯃꯥꯅꯦ
ꯎꯄꯥꯏ ꯁꯨꯡꯂꯩ ꯂꯩꯇꯕꯤꯅꯦ ꯑꯩ ꯁꯟꯁꯀ꯭ꯔꯤꯟ ꯇꯩꯔꯤꯗꯣ
ꯎꯝ
ꯑꯗꯨꯝ ꯍꯜꯂꯛꯄꯗ ꯃꯥꯏꯁꯦ ꯃꯨꯊꯤ ꯁꯥꯔꯒꯅꯤ ꯂꯥꯛꯇꯣꯏꯁꯦ ꯑꯗꯩꯗꯤ ꯃꯅꯤꯄꯨꯔ ꯂꯝꯕꯦꯟ ꯑꯗꯩ ꯃꯅꯤꯄꯨꯔ ꯂꯝꯕꯦꯅ ꯍꯥꯏꯔꯦꯅ ꯎꯐꯨꯟꯃꯨꯛ ꯅꯞꯁꯜꯂꯛꯀꯅꯤ ꯅꯨꯡꯁꯥ ꯁꯥ
ꯃꯥꯅꯦ ꯍꯜꯂꯛꯑ ꯏꯔꯨ ꯁꯦꯡ ꯁꯦꯡ ꯂꯨꯊꯣꯛꯑꯒ ꯂꯩꯕ ꯑꯗꯨꯗ
ꯑꯗꯩꯗꯤ ꯐꯖꯔꯦ ꯑꯗꯩꯗꯤ ꯐꯖꯔꯦ ꯃꯥꯏꯁꯦ ꯑꯗꯨꯝ
ꯆꯠꯂꯨꯔꯒꯁꯨ ꯏꯔꯨꯖꯗ꯭ꯔꯗꯤ ꯌꯥꯗ꯭ꯔꯦ ꯍꯥꯏꯕ ꯏꯐꯨꯟ ꯋꯥꯏꯐꯨꯟ ꯃꯌꯥꯝꯁꯤꯅ
ꯍꯣꯏ ꯑꯩ ꯕꯦꯛꯒꯔꯥꯎꯟꯗ ꯝꯈꯣꯟ ꯌꯥꯝ ꯇꯥꯕ꯭ꯔꯥ
ꯇꯥꯏ
ꯪꯑꯉꯥꯡ ꯃꯨꯛ ꯀꯞꯈꯠꯂꯤ ꯅꯥꯀꯟꯖꯤꯗꯥ ꯀꯔꯤꯅꯣ ꯒꯌ꯭ꯥꯟ ꯑꯝ ꯇꯥꯗ꯭ꯔꯦ ꯑꯩ
ꯀꯅꯥꯢ ꯑꯉꯥꯡ
ꯑꯁꯨꯝ ꯑꯟꯇꯤ ꯃꯌꯥꯍꯣꯏꯒꯤ ꯅꯨꯡꯗꯥꯡ ꯑꯣꯏꯕꯩ ꯅꯠꯇꯦꯗ ꯃꯣꯏ ꯆꯥꯛꯈꯨꯝꯒ ꯅꯛꯅꯩ ꯍꯥꯏꯕ ꯑꯩ ꯀꯥꯗꯨ ꯂꯥꯏꯔꯤꯛ ꯄꯥꯐꯝꯗꫭ
ꯎꯝ
ꯑꯗꯨꯗꯨꯒꯤ ꯀꯟ ꯀꯟꯅ ꯅꯨꯡꯗꯥꯡꯅꯤꯅ ꯈꯤꯇꯪ ꯉꯥꯡꯕꯗ ꯌꯥꯝ ꯂꯥꯎꯅ ꯇꯥꯏ ꯍꯥꯏꯕ
ꯀꯩꯅꯣ ꯑꯣꯏꯅ ꯂꯥꯎꯅ ꯑꯉꯥꯡ ꯐꯨꯔꯤꯗ ꯃꯥꯅ
ꯅꯠꯇ‌ꯦ ꯇꯨꯁꯜꯂꯤꯅꯤ ꯐꯥꯟꯗ ꯄꯔꯂꯕ
ꯃꯥ
ꯂꯩ ꯀꯥꯄꯤ ꯑꯁꯤ ꯑꯩꯅ ꯊꯥꯏꯅ ꯀꯣꯔꯐꯨꯗ ꯌꯩꯁꯟꯈꯤꯕꯒꯤ ꯁꯤꯟꯅꯤ ꯈꯪꯕ꯭ꯔ ꯑꯩꯗꯤ ꯐꯥꯟꯁꯤꯗ ꯅꯥꯟꯊꯨꯕ ꯍꯥꯏꯗꯤ ꯐꯥꯟꯁꯤ ꯅꯥꯟꯕꯒꯤꯀꯣ
ꯎꯝ
ꯑꯗꯨ ꯇꯔ ꯀꯣꯏꯐꯨ ꯌꯩꯁꯜꯂꯦ ꯑꯗꯨꯅ ꯑꯩ ꯂꯥꯏꯕꯛꯇ ꯗꯥꯛꯅ ꯂꯩꯕ ꯈꯪꯕ꯭ꯔꯥ
ꯎꯝ
ꯑꯗꯨ ꯀꯣꯄꯦꯁꯟꯒꯤꯕꯩ ꯊꯥꯛꯅꯤꯗꯣ ꯈꯨꯅꯥꯝꯅꯤ
ꯑꯩꯅ ꯅꯍꯥꯟꯃꯨꯛ ꯇꯨꯗ ꯈꯣꯆꯠꯈꯤꯕ ꯑꯩꯈꯣꯏꯒꯤ ꯇꯥꯇꯣꯡꯒ ꯑꯩꯒ ꯑꯉꯥꯡ ꯑꯣꯏꯔꯤꯉꯩꯗ ꯑꯃ ꯃꯥꯅ ꯐꯤꯗꯨꯣ ꯃꯇꯨꯡꯆꯨꯝ ꯇꯥꯁꯂ ꯊꯣꯃꯛꯄ
ꯎ
ꯑꯩꯅ ꯑꯩꯈꯣꯏꯒꯤ ꯇꯨꯟꯗꯨꯅ ꯉꯥꯛꯄ ꯍꯥꯏꯇꯥꯔꯦ ꯇꯨꯟꯒꯤ ꯑꯃ ꯃꯈꯣꯡ ꯋꯥꯏꯗ ꯑꯃ ꯐꯩꯕꯤ ꯑꯃ ꯌꯥꯎꯕꯤꯗꯣ
ꯎꯝ
ꯑꯗꯨꯗꯨꯅ ꯈꯦꯊꯒꯤꯗꯅ ꯅꯥꯇꯟꯗ
ꯌꯥꯝ ꯅꯕꯅꯦꯗꯣ
ꯗꯥꯛ ꯂꯩꯔꯤꯅꯦ ꯍꯧꯖꯤꯛꯐꯥꯎ ꯃꯥꯅ ꯈꯦꯊꯈꯤꯕ ꯈꯣꯛꯇꯣꯛꯈꯤꯕ ꯎꯟꯖꯥ ꯃꯆꯦ ꯎꯟꯖꯥ ꯄꯨꯔꯥ ꯈꯣꯛꯈ꯭ꯔꯕꯅꯤꯗꯅ
ꯎꯝ
ꯗꯥ ꯂꯩ ꯌꯦ ꯀꯩꯅꯣ
ꯑꯗꯨꯅꯤ ꯑꯩꯁꯦ ꯍꯧꯖꯤꯛ ꯂꯥꯏꯕꯛꯇ ꯅꯨꯡꯁꯤꯒꯤꯁꯦ ꯑꯩ ꯑꯗꯨ ꯈꯤꯇꯪ ꯀꯟꯅ ꯇꯧꯕꯗꯣ ꯅꯥꯏ ꯍꯥꯏꯕꯅ ꯈꯤꯇꯪ ꯀꯟꯅ ꯄꯥꯏꯕꯗꯣ ꯃꯃꯤꯁꯦ
ꯎꯝ
ꯀꯠꯅ ꯂꯩꯕꯅꯦꯕ ꯈꯪꯉꯦꯗ ꯍꯧꯖꯤꯛꯇꯤ ꯎꯝ
ꯊꯣꯝꯕꯤꯒꯤ ꯀꯩꯅꯣ ꯂꯝꯕꯤꯗꯣ ꯈꯔ ꯐꯔꯕꯣ
ꯇꯨꯝ ꯃꯤ ꯂꯝꯕꯤ ꯈꯔꯗꯤ ꯐꯩ ꯑꯗꯣ ꯑꯁ ꯅꯣꯡꯖꯨꯕꯩ ꯅꯠꯇꯦꯅꯦ ꯅꯣꯡ ꯆꯨꯕꯩꯗꯤ ꯀꯩꯁ ꯍꯧꯗꯦ ꯍꯧꯖꯤꯛꯇꯤꯀꯣ ꯇꯥꯇꯥ ꯑꯃ ꯃꯥꯡꯗ ꯆꯠꯈ ꯈꯔꯗꯤ ꯂꯣꯏꯔꯦ ꯂꯩꯁꯤꯟ ꯊꯥꯔꯦ ꯑꯗꯨꯝ
ꯃꯥ
ꯑꯩ ꯉꯁꯥꯏ ꯁꯥꯎꯅꯤꯡꯕꯁꯤ ꯇꯥꯇꯥꯗꯣ ꯇꯞꯅ ꯑꯩꯅ ꯊꯧꯂꯛꯇꯕ ꯍꯥꯏꯇꯥꯔꯦꯗ ꯃꯥꯗꯨ ꯀꯟꯅ ꯊꯧꯒꯠꯈ꯭ꯔꯒ ꯎꯐꯨꯜ ꯇꯥꯞꯇ ꯄꯤꯖꯔꯝꯃꯦ ꯑꯩꯁꯦ
ꯋꯥ ꯄꯨꯂꯧꯋꯦ ꯍꯥꯏꯔꯗꯤ ꯈꯔꯁꯨ ꯀꯩꯅꯣꯟ ꯇꯧꯗꯧꯅꯤ ꯃꯣꯏ
ꯍꯣꯏ ꯎꯐꯨꯟ ꯍꯧꯋꯦ ꯍꯥꯏꯔꯗꯤ ꯃꯥꯅ ꯃꯥꯡ ꯊꯥꯔꯤꯗꯣ ꯑꯩꯈꯣꯏ ꯃꯆꯥꯗꯍꯥꯟ ꯆꯠꯍꯜꯂꯨꯗꯅ ꯑꯗꯨ ꯑꯣꯏ ꯇꯥꯗꯤ ꯑꯗꯨ ꯇꯧꯗꯦꯕ ꯃꯥꯡ ꯊꯥꯈ꯭ꯔꯒ ꯑꯗꯨꯝ ꯑꯩꯈꯣꯏꯅ ꯈꯤꯇꯪ ꯍꯦꯟꯒꯠꯆꯒꯦ ꯇꯧꯔꯁꯨ ꯌꯥꯗꯕꯤ ꯃꯥꯅ ꯊꯠꯆꯜꯂꯒ ꯑꯩꯅ ꯉꯁꯥꯏ ꯁꯥꯎꯅꯤꯡꯕꯁꯦ ꯏ ꯍꯥꯏꯔꯖꯤꯔ
ꯗꯤ ꯑꯃꯗꯤ ꯑꯆꯧꯕꯅꯤꯅ ꯄꯥꯛ ꯆꯥꯔꯝꯃꯣꯏ
ꯍꯣꯏ ꯑꯩ ꯍꯥꯏꯔꯁꯤꯔ ꯈꯜꯂꯝꯃꯦ ꯑꯗꯨꯕꯨ ꯃꯤꯁꯨ ꯃꯤꯅ ꯊꯧꯖꯕꯗ ꯑꯩꯈꯣꯏꯅ ꯌꯥꯝ ꯀꯩꯅꯣ ꯇꯧꯕ ꯇꯥꯔꯅꯤꯅ ꯃꯌꯥꯝꯁꯨ ꯊꯧꯅꯩꯁꯤꯕꯨꯅ ꯈꯜꯂꯦ ꯑꯩꯅ
ꯎꯝ
ꯁꯥꯎꯅꯤꯡꯉꯦ ꯍꯥꯏꯕ
ꯊꫭꯡꯗꯗꯤ ꯀꯩꯅꫭ ꯏꯐꯨꯟꯗ
ꯍꯦꯟꯒꯠꯄꯅ ꯁꯨꯡꯂꯂꯤ ꯄꯤꯗꯕꯩꯇꯥꯞ ꯇꯧꯅ ꯌꯥꯔꯕꯅꯦ ꯑꯗꯨꯕꯨ ꯁꯦꯝꯗꯕꯤꯗ ꯂꯩꯔꯤꯁꯤꯅꯤꯅꯦ ꯑꯗꯨ ꯑꯗꯨꯝ ꯎꯝ ꯅꯨꯡ ꯊꯥꯔꯁꯨ ꯎꯐꯨꯟ ꯉꯥꯛꯇꯅꯦ ꯍꯥꯏꯕ ꯁꯤꯗꯤ
ꯃꯥꯅꯦ
ꯑꯗꯨꯅ ꯈꯜꯂꯣꯅꯦ ꯀꯣꯂꯦꯖꯇ ꯗ꯭ꯔꯦꯁ ꯈꯔ ꯅꯥꯟꯅ ꯆꯠꯆꯒꯦ ꯈꯜꯂꯁꯨ ꯌꯥꯗ꯭ꯔꯦ ꯍꯥꯏꯕ
ꯇꯔꯣ ꯎꯝ ꯌꯥꯔꯣꯏꯗꯤ ꯇꯧꯔꯤꯕ ꯃꯌꯥꯝꯗꯨꯅ ꯁꯨꯡꯌꯥ ꯌꯥꯑꯕ
ꯑꯗꯨꯨꯔꯥꯏꯁꯤꯦ
ꯀꯥꯏꯗꯒꯤ ꯃꯣꯏ ꯅꯨꯡꯇꯤꯒꯤ ꯆꯠꯍꯜꯂ ꯐꯗ
ꯑꯗꯨꯅꯤ ꯑꯝꯇꯪ ꯒꯥꯔꯤ ꯃꯆꯥꯗ ꯆꯠꯍꯟꯕꯀꯣ ꯈꯪꯒꯗ
ꯑ ꯑꯗꯨꯒ ꯑꯗꯨꯒ ꯌꯦꯡꯍꯟꯗꯧꯅꯦ ꯀꯃꯥꯏꯅ ꯇꯧꯒꯦ
ꯎꯝ ꯑꯩꯈꯣꯏ ꯆꯠꯂꯤꯁꯦ ꯁꯤ ꯂꯝꯕꯤꯁꯤꯅꯤꯀꯣ ꯀꯣꯂꯦꯖ ꯆꯠꯂꯤꯁꯦ ꯑꯗꯣ
ꯎꯝ
ꯈꯪꯕꯗ ꯃꯤꯗ
ꯄꯥꯗꯒ ꯀꯩꯅꯣ ꯌꯥꯝ ꯅꯞꯄꯤꯤꯁꯤꯗꯤ ꯎꯐꯨꯜ
ꯉꯧꯕꯤꯅꯤ ꯀꯩꯅꯣ ꯄꯥꯒꯗꯤ
ꯍꯅ ꯎꯄꯨꯅ ꯉꯥꯛꯇ
ꯑꯗꯨꯗꯨꯅꯀꯣ ꯑꯩ ꯍꯦꯟ ꯒ꯭ꯔꯣꯞ ꯁꯤꯖꯤꯟꯅꯗꯕ ꯌꯥꯗꯦꯕ ꯈꯨꯜꯂꯛ ꯈꯨꯠꯂꯛꯁꯦ ꯎꯐꯨꯟ ꯃꯌꯥꯝ ꯆꯪꯁꯜꯂꯒ ꯃꯣꯠꯂꯦꯕ ꯈꯪꯕ꯭ꯔꯥ
ꯁꯤꯖꯟꯅ ꯑꯣꯏꯕꯨꯡꯉꯣ ꯍꯧꯖꯤꯛꯁꯨ ꯁꯥꯔ ꯁꯥꯔꯦ ꯂꯣꯏꯅ ꯁꯥꯟꯅꯎꯗ ꯀꯨꯝꯁꯤꯜꯂꯨ